ꯑꯥ ꯇꯥꯔꯦ ꯇꯥꯔꯦ
ꯍꯧꯖꯤꯛꯀꯤꯏꯕꯥꯥꯏꯅꯤꯅ ꯇꯧꯅꯕꯗꯣ
ꯑꯝ
ꯋꯥꯔꯤꯗ
ꯌꯥꯗꯤꯌꯦ
ꯑꯥ ꯈꯪꯗꯤ ꯀꯩꯒꯤꯅꯣ ꯈꯪꯗꯤ ꯖꯤꯔꯣ ꯂꯩ ꯍꯥꯏꯕ
ꯑꯩꯖꯨꯖꯦꯔꯣ ꯂꯩꯕ ꯃꯌꯥꯝ ꯌꯥꯎꯒꯔꯦꯁ ꯁꯥꯟꯅꯕ ꯌꯥꯗꯕꯩꯗꯣ
ꯍꯣꯏ ꯑꯗ ꯆꯠ ꯂꯤꯁꯥ ꯇꯥꯗꯤ ꯇꯥꯅꯔꯤꯅꯤꯗꯤꯕꯥꯏ ꯑꯗꯨ ꯒ ꯌꯥꯗꯕ ꯋꯥꯅꯤꯗ
ꯑꯗꯣ ꯀꯣꯀꯣ ꯗꯤ ꯑꯗꯨꯝ ꯀꯣꯜ ꯑꯃ ꯑꯗꯨꯝ ꯑꯣꯏꯖꯗꯨꯏꯅꯦꯕ ꯑꯗꯨꯒ
ꯃꯥꯅꯦ
ꯑꯗꯨꯅ ꯄꯩꯁꯥ ꯐꯪꯉꯣꯏꯗꯣꯏ ꯑꯣꯏꯔꯝꯅꯤ ꯑꯗꯣ ꯃꯣꯏꯁꯦ ꯀꯌꯥ ꯔꯦꯠꯁꯦ ꯀꯌꯥꯃꯨꯛ ꯂꯩꯔꯤꯅꯣ ꯈꯪꯗꯦ ꯑꯩꯁꯨ ꯁꯤꯛꯁ ꯍꯟꯗ꯭ꯔꯦꯗꯃꯨꯛ ꯍꯦꯟꯕ ꯌꯥꯎꯋꯦ ꯊ꯭ꯔꯤ ꯍꯟꯗ꯭ꯔꯦꯗ ꯑꯗꯨꯗꯥꯏꯗ ꯑꯃꯨ ꯂꯩꯕ ꯑꯃ ꯌꯥꯎꯋꯦ ꯈꯪꯗ꯭ꯔꯦꯅ ꯑꯗꯣ ꯀꯌꯥ ꯀꯌꯥ ꯌꯧꯔꯒꯅ ꯑꯃꯨꯛ ꯀꯌꯥ ꯌꯧꯗꯣꯏꯅꯣꯗꯣ ꯄꯤꯗꯦ ꯍꯥꯏꯕ ꯃꯣꯏꯁꯦ ꯐꯖꯅ ꯄꯤꯒꯦꯗꯦ
ꯎꯝ ꯍꯥꯟꯅꯗꯤ ꯑꯈꯣꯏꯅ ꯇꯤꯛ ꯈꯣꯇꯆꯔ ꯑ ꯀꯩꯅꯣ ꯇꯧꯖꯔꯝꯃꯤꯗꯅ
ꯍꯣ ꯍꯣꯏ ꯑꯗꯨ ꯑꯗꯨꯃꯥꯏꯅ ꯏꯖꯒꯤꯕꯅ ꯐꯩ ꯍꯥꯏꯕ ꯑꯗꯨꯗꯤ ꯃꯣꯏ ꯊꯣꯛꯄ ꯄꯤꯔꯛꯑꯖꯨ ꯀꯩꯝ ꯈꯪꯗ꯭ꯔꯦꯗꯅ ꯑꯈꯣꯏꯅ
ꯎꯝ
ꯊꯣꯛꯂꯛꯄꯁꯤꯗꯤ ꯀꯣꯛ ꯉꯥꯎꯔꯦ ꯈꯪꯗꯦ
ꯑꯩꯁꯨ ꯇꯨꯋꯦꯜꯐ ꯊꯥꯔꯇꯤꯟ ꯑꯗꯨꯋꯥꯏ ꯌꯧꯔꯛꯄꯗꯒꯤꯅꯤ ꯌꯥꯒꯤꯗ꯭ꯔꯤ ꯍꯥꯏꯗꯤ ꯑ ꯑꯗꯨꯝ ꯑꯩꯈꯣꯏ ꯆꯞ ꯃꯥꯟꯅꯔꯝ ꯅꯦꯕ ꯔꯤꯁꯤꯑꯣ ꯀꯩ ꯇꯧꯋꯤ ꯐꯧꯗ ꯌꯥꯒꯤꯗꯔꯦ ꯆꯦꯒꯤ ꯍꯧꯖꯤꯛ ꯀꯌꯥꯁꯨ ꯀꯌꯥ ꯁꯨꯒꯔꯦ ꯑꯗꯨꯗꯤ ꯁꯕꯦꯟꯇꯤꯟ ꯑꯗꯥꯏ ꯂꯩꯔꯝꯗꯧ ꯃꯥꯜꯂꯦ
ꯁꯚꯦꯟꯇꯤꯟꯁꯨꯒꯔꯦ
ꯎꯝ ꯑꯩꯒꯤ ꯉꯁꯤ ꯑ ꯑꯩꯒꯤ ꯑꯅꯤ ꯑꯩꯒꯤ ꯑꯅꯤ ꯋꯥ ꯑꯩ ꯁꯚꯦꯟꯇꯤꯟ ꯀꯩꯅꯣ ꯑꯩ ꯑꯩꯇꯤꯟ ꯁꯨꯔꯕ ꯃꯥꯜꯂꯦ
ꯑꯩꯇꯤꯟ ꯁꯨꯔꯝꯃꯅꯤ ꯁꯤꯒꯔꯥ
ꯁꯤꯒ ꯅꯥꯏꯟꯇꯤꯟ ꯁꯨꯗꯧ ꯃꯥꯜꯂꯦ ꯑꯩꯅ
ꯑꯣ ꯑꯗꯨꯗꯤ ꯑꯩꯉꯣꯟꯗ ꯑꯅꯤꯔꯛ
ꯑꯥ ꯆꯦꯕꯥꯅꯤ ꯀꯣꯟꯅꯔꯅꯤ ꯁꯥꯟꯅꯕꯗ
ꯌꯥꯥꯔꯅꯤ ꯀꯣꯟꯅꯔꯅꯤ
ꯄꯩꯁꯥꯗꯤ ꯌꯥꯝ ꯐꯪꯉꯣꯏꯗꯣꯏꯅꯤꯅꯦ ꯑꯗꯣ ꯍꯥ ꯀꯣꯜ ꯃꯁꯥ ꯀꯛꯆꯒꯤꯕꯒꯤ ꯑꯗꯨ ꯑꯩꯗꯤ ꯁꯥꯟꯅꯔꯒ ꯁꯥꯟꯅꯔꯒ ꯐꯪꯗꯝꯅꯤꯅ ꯅꯨꯡꯉꯥꯏꯇꯦ ꯍꯥꯏꯕ ꯍꯥꯏꯗꯤ ꯌꯥꯗꯕꯩ ꯐꯪꯈꯤꯗꯝꯅꯤꯅ ꯑꯁ ꯑꯩꯒꯤꯗꯣ ꯗꯥꯎ ꯌꯥꯗ꯭ꯔꯦ ꯍꯥꯏ
ꯍꯣ ꯍꯣ ꯍꯣꯏ ꯑꯗꯨ ꯁꯥꯟꯅꯕꯔꯥ ꯑꯩ ꯊꯋꯥꯏꯅꯨꯡꯉꯥꯏ ꯏꯅꯦꯕ ꯌꯦꯔꯨꯝ ꯂꯩꯔꯝꯕꯗꯨꯗ ꯍꯥ ꯍꯥ ꯍꯥ ꯌꯦꯔꯨꯝ ꯑꯃ ꯊꯣꯛꯂꯛꯑꯦ ꯀꯩꯅꯣ ꯁꯤꯕꯨꯅ
ꯆꯦ ꯕꯤ ꯀꯩ ꯏꯟꯖꯥꯡ ꯊꯣꯡꯗꯣꯏꯅꯣ
ꯅꯨꯡꯗꯥꯡꯁꯦ ꯈꯪꯗꯤ ꯀꯩ ꯊꯣꯡꯗꯣꯏꯅꯣ
ꯆꯦꯅ ꯊꯣꯡ ꯊꯣꯡꯉꯣꯏ ꯑꯟꯇꯤꯍꯣꯏꯅ ꯊꯣꯡꯗꯣꯏꯔꯣ
ꯑꯩꯈꯣꯏ ꯃꯃꯥꯅ ꯊꯣꯡꯗꯣꯏꯅꯤꯗ ꯑꯩ ꯉꯁꯤ ꯑꯩ ꯉꯔꯥꯡꯗꯩ ꯌꯥꯗꯕ
ꯑꯣ
ꯑꯁ ꯍꯤꯡꯖꯥꯡꯒ ꯊꯣꯡꯗ ꯀꯨꯏꯔꯦꯗ ꯑꯩꯈꯣꯏ ꯄꯩꯈꯥ ꯍꯦꯛ ꯍꯧꯕꯗꯩ ꯑꯩ ꯆꯥꯛꯈꯨꯝ ꯁꯨꯛꯆꯪ ꯆꯪꯗ꯭ꯔꯕꯅꯦ
ꯎꯝ ꯑꯩꯖꯨ ꯑꯩꯖꯨ ꯑꯩꯖꯨ ꯑꯩꯖꯨ ꯑꯗꯨꯝ ꯀꯩ ꯍꯥꯏꯗꯤ ꯑꯃ ꯌꯨꯝꯗ ꯑꯃꯨꯛ ꯂꯩꯇꯕ ꯏꯁ ꯑꯩꯗꯤ ꯌꯨꯝꯗ ꯍꯜꯂꯛꯑꯒ ꯅꯨꯡꯉꯥꯏꯅ ꯂꯩꯗꯣꯏꯅꯦꯅ ꯑꯃ ꯁꯨꯡꯊꯣꯡ ꯊꯣꯡꯗꯕꯗꯣ ꯏꯁꯥꯅ ꯈꯣꯏ ꯀꯣꯟ ꯐꯦꯡꯕ ꯋꯥꯏ ꯇꯩꯕꯒꯨꯝ ꯇꯩꯇꯥꯔꯁꯨ ꯆꯥꯛꯇꯤ ꯁꯨꯛꯊꯣꯛ ꯊꯣꯡꯗ꯭ꯔꯦ ꯑꯩꯁꯦ ꯍꯧꯖꯤꯛ ꯆꯥꯛ ꯊꯣꯡꯕꯁꯦ ꯑꯁ ꯃꯤꯉꯣꯟꯗꯗꯤ ꯍꯥꯏ ꯌꯥꯄꯣꯠꯇꯦꯕ ꯑꯃ ꯆꯥꯡ ꯈꯪꯖꯜꯂꯛ ꯇꯧꯕꯗꯣ ꯏꯁꯤꯡꯒꯤ ꯊꯣꯡꯃ ꯊꯣꯡꯃꯜꯂꯛꯇꯕꯒꯤ ꯍꯣꯏ ꯊꯣꯡꯃꯜꯂꯛꯇꯕꯒꯤ
ꯊꯣꯡꯈ꯭ꯔꯦ ꯑꯗꯨꯗꯤ ꯁꯥꯎꯋꯤ ꯈꯣꯠꯂꯤ ꯀ ꯍꯥꯏ ꯍꯧꯖꯤꯛꯇꯤ ꯊꯨꯝꯅꯝꯗꯦ ꯃꯣꯔꯣꯛ ꯁꯥꯗꯦ ꯁꯤꯅꯕꯨꯀꯣ ꯍꯥꯏꯗꯤ ꯑꯃꯨꯃꯨꯛ ꯊꯣꯡꯕ ꯀꯥꯟꯗ ꯍꯩꯇ꯭ꯔꯦꯕ
ꯄꯦꯠ ꯄꯦꯠ ꯂꯥꯎꯔꯅꯤ ꯆꯥꯛꯁꯤꯅꯀꯣ ꯁ ꯁꯨꯡꯀꯥꯗꯤ ꯀꯥꯗꯦꯕ ꯑꯗꯣ ꯆꯥꯛꯁꯦ ꯆꯥꯡꯖꯦ ꯈꯪꯗ꯭ꯔꯦ ꯑꯗꯨ ꯆꯥꯛꯁꯤ ꯑꯗꯨꯝ ꯄꯦꯠꯂꯅꯤ ꯑꯗꯨꯗꯒꯤ ꯍꯦꯟꯖꯥꯡꯁꯤꯅ ꯍꯣꯏ ꯃꯣꯔꯣꯛ ꯈꯔ ꯆꯝ ꯈꯔ ꯑꯃꯨꯛ ꯁꯥ ꯊꯨꯝ ꯑꯃꯨꯛ ꯌꯥꯎꯔꯛꯇ
ꯁꯨꯝ ꯊꯣꯡꯈꯤꯗꯕꯩꯅꯤ ꯗꯨꯕꯨꯗꯤ
ꯑꯩꯁꯦ ꯑꯩꯗꯣ ꯑꯩꯅ ꯈꯜꯂꯤꯁꯦ ꯑꯩꯁꯦ ꯍꯩꯖꯜꯂꯛꯇꯧ ꯃꯥꯥꯟꯁꯤꯜꯂꯛꯄ꯭ꯔꯕ ꯍꯥꯏꯇꯥꯔꯦ ꯍꯥꯏꯗꯤ ꯍꯧꯖꯤꯛ ꯐꯥꯔꯁ ꯏꯌꯔ ꯂꯣꯏꯗ ꯉꯥꯏꯔꯤ ꯆꯍꯤ ꯑꯅꯤ ꯍꯣꯁꯇꯦꯜ ꯂꯩꯒꯗꯧ ꯋꯥꯠꯂꯤ
ꯃꯥꯅꯦ ꯑꯗꯨꯕꯨꯗꯤ ꯑꯗꯨꯅ ꯑꯩꯗꯤꯅꯦ ꯑꯩꯅ ꯌꯨꯝ ꯂꯩꯕꯅꯤ ꯑꯅ ꯑꯦꯛꯖꯥꯝ ꯂꯣꯏꯔꯕꯃꯤꯅ ꯑꯩꯈꯣꯏꯕꯣꯛꯅ ꯐꯥꯒꯤ ꯇꯧꯔꯤꯅꯦ ꯑꯦꯛꯖꯥꯝ ꯂꯣꯏꯔꯕꯅꯤ ꯆꯥꯛ ꯈꯔ ꯈꯔ ꯊꯣꯡꯉꯁꯤꯀꯣ
ꯎꯝ ꯍ ꯍ ꯆꯦꯍꯣꯢꯏꯒꯤ ꯁꯣꯝ ꯅꯥꯀꯟꯗꯣ ꯌꯦꯟꯗꯦꯝ ꯌꯥꯝ ꯍꯧꯕꯅꯦ ꯑꯩ ꯁꯣꯝ ꯅꯥꯀꯟꯁꯨ ꯆꯠꯄꯗ ꯗꯨꯝ ꯎꯏ ꯑꯃ ꯀꯔꯤꯒꯤ ꯃꯅꯤꯄꯨꯔꯤ ꯀ꯭ꯂꯥꯁ ꯇ ꯃꯡꯂꯣꯝꯒꯤꯗꯣ
ꯑꯣ ꯑꯣ ꯑꯣ ꯎꯝ ꯃꯥꯅꯦ ꯑꯩꯈꯣꯏ ꯕꯣꯛꯅ ꯊꯥꯏꯅꯦ
ꯐꯩ ꯑꯩꯗꯤ ꯁꯥꯢꯅ ꯑꯃ ꯍꯥꯏꯗꯤ ꯀꯤꯠꯆꯟ ꯒꯥꯔꯗꯦꯟ ꯍꯥꯏꯗꯤ ꯃꯆꯥ ꯃꯆꯥ ꯑꯗꯨꯃꯏꯅ ꯂꯩꯕꯁꯦ ꯑ ꯆꯥꯗꯕ ꯄꯣꯂꯣꯔꯁꯨ ꯑꯃ ꯌꯦꯡꯕꯗ ꯌꯥꯝꯅ ꯀ ꯀꯂꯛꯄ ꯐꯥꯎꯕꯗꯣ
ꯑꯁ ꯑꯗꯨꯅ ꯑꯩꯈꯣꯏꯁꯨ ꯌꯦꯟꯗꯦꯝꯗꯤ ꯄꯥꯜꯂꯦ ꯍꯥꯏꯕꯅ ꯑꯩꯈꯣꯏꯁꯨ ꯆꯥꯗꯦꯕꯥ ꯃꯤ ꯃꯤꯅ ꯉꯥꯛꯇꯅꯦꯕ ꯆꯥꯔꯤꯁꯦ ꯃꯤ ꯑꯇꯣꯞꯄꯅ ꯑꯗꯨꯗ ꯁꯨꯝ ꯌꯦꯡꯕꯗꯗꯤ ꯌꯥꯝ ꯐꯖꯕꯗꯣ ꯌꯦꯡ ꯌꯦꯡ ꯁꯨꯃꯥꯏꯅ ꯄꯥꯛꯇꯛꯀ ꯁꯥꯔꯒ ꯃꯅꯥꯒꯗꯤ ꯏ ꯄꯥꯛ ꯄꯥꯛꯀꯩ ꯑꯗꯨꯅ ꯁꯨꯝ ꯎꯝ ꯑꯗꯣ ꯁꯨꯝ ꯌꯦꯡꯕ ꯅꯨꯡꯉꯥꯏꯕꯩ ꯊꯥꯅ ꯑꯗꯨ ꯃꯤ ꯆꯥꯖꯔꯁꯨ ꯌꯥꯏꯗꯅ
ꯈꯣꯢ ꯑꯍꯝ ꯑꯩꯈꯣꯏꯒꯤꯁꯨ ꯑꯩꯈꯣꯏꯒꯤ ꯔꯨꯞꯇꯣ ꯃꯆꯥ ꯑꯃ ꯂꯩꯕꯗꯣ ꯈꯪꯕꯔ ꯆꯦ ꯑꯩꯈꯣꯏ ꯍꯣꯁꯇꯦꯜꯒꯤ ꯑꯗꯒꯤꯗ ꯑꯩꯈꯣꯏ ꯃꯌꯣꯟꯝ ꯊꯥꯏꯑ ꯑꯗꯨꯒꯤꯗ ꯌꯦꯟꯗꯦꯝꯒꯨꯝꯕ ꯂꯩꯇ꯭ꯔꯀꯥꯟꯗ ꯃꯤꯌꯨꯝꯗꯒꯤ ꯈꯛ ꯑꯃꯃꯝ ꯍꯥꯏꯗꯤ ꯑꯩꯈꯣꯏ ꯃꯤ ꯑꯃꯇꯪ ꯆꯥꯕꯅꯤꯅ ꯑꯃꯃꯝꯒ ꯑꯃꯨꯛꯃꯨꯛ ꯍꯦꯛꯑꯦ
ꯎꯝ ꯁꯤꯗꯁꯨ ꯂꯥꯛꯑꯣ ꯀꯩꯅꯣ
ꯍꯣꯏ ꯂꯩꯇ꯭ꯔ ꯈꯔ ꯂꯥꯛꯑꯦ ꯍꯦ ꯍꯦ ꯅꯣꯡꯐꯥꯗꯣꯛ
ꯑꯗꯩ ꯑꯩꯈꯣꯏꯕꯥꯛꯅ ꯌꯥꯝ ꯁꯥꯎꯅꯤꯡꯉꯤꯁꯦ ꯑꯇꯩ ꯅꯠꯇꯦꯗ ꯂꯩꯁꯥꯕꯤꯗ ꯃꯥ ꯊꯤ ꯊꯤ ꯉꯥꯡꯉꯤꯁꯦ ꯑꯇꯩꯒꯤ ꯅꯠꯇꯦ ꯍꯥꯏꯗꯤ ꯍꯥꯏꯔꯝꯗꯅ ꯍꯦꯛꯄꯗꯣ ꯃꯌꯥꯝ ꯁꯥꯎꯅꯤꯡꯉꯦꯕꯀꯣ ꯑꯗꯨꯒꯤꯅꯤꯗ ꯍꯣꯏ ꯍꯥꯏꯔꯝꯃꯒ ꯍꯦꯛꯄ ꯑꯗꯒꯤ ꯃꯤ ꯍꯤꯡꯒꯣꯜ ꯆꯪꯕꯗ ꯀꯣ ꯍꯥꯏꯗꯤ ꯁꯨꯝ ꯀꯩꯅꯣꯝ ꯍꯦꯛꯄ ꯃꯇꯝꯗ ꯎ ꯍꯥꯏꯗꯤ ꯃꯈꯨꯠ ꯈꯥꯕ ꯃꯤ ꯂꯩꯗꯅ ꯀꯣ ꯑꯗꯨꯅ ꯍꯦꯛꯑꯗꯤ ꯄꯥꯝꯕꯤꯗꯨ ꯁꯤꯌꯦꯕ
ꯎꯝ
ꯑꯗꯨꯅ ꯑꯁ ꯑꯇꯣꯞꯄ ꯄꯥꯝꯕꯤ ꯌꯦꯟꯗꯦꯝꯗꯤ ꯌꯦꯟꯗꯦꯝꯕꯨꯗꯤ ꯑꯗꯨꯝ ꯍꯧꯔꯕꯅꯤ ꯀꯩꯝ ꯈꯟꯗꯦ ꯑꯁ ꯄꯥꯝꯕꯤ ꯐꯖ ꯐꯖꯕ ꯃꯌꯥꯝ ꯁꯤ ꯂꯩꯔꯝꯃꯤꯅꯤ ꯀꯩꯅꯣ
ꯎꯝ ꯃꯈꯣꯏ ꯈꯥꯝꯃꯦ ꯃꯣꯏ ꯁꯤꯒꯜꯂꯦꯒ ꯍꯥꯏꯅꯕ
ꯍꯣꯏ ꯍꯣꯏ ꯍꯣꯏ ꯑꯗꯨ ꯀꯃꯥꯏꯅ ꯇꯧꯔꯤꯅꯣꯗꯤ ꯈꯪꯗꯦ ꯑꯁꯦꯡꯕꯩꯁꯨ ꯇꯧꯗꯤ ꯇꯧꯋꯦ ꯍꯥꯏꯕꯗꯨ
ꯎꯝ ꯍꯣꯏ ꯁꯃꯨꯛ ꯀꯛꯄꯗꯁꯨ ꯃꯈꯨꯠ ꯈꯥꯕ ꯃꯤꯅ ꯀꯛꯑꯗꯤ ꯁꯥꯡꯒꯟꯗꯦꯒꯨꯝꯕ
ꯑꯣ ꯑꯩꯁꯨ ꯑꯩꯁꯨ ꯇꯧꯔꯤ ꯅꯍꯥꯟ ꯃꯨꯛ ꯅꯍꯥꯟ ꯃꯨꯛ ꯍꯩꯌꯦꯅꯅꯦ ꯈꯝꯕꯔꯥ ꯍꯣꯃꯣꯃꯗ ꯀꯛꯍꯜꯂꯨꯔꯦ
ꯎꯝ
ꯁꯝꯁꯤꯅ ꯄꯪꯀꯦꯟꯗ ꯀꯦꯜꯂꯒ ꯁꯨꯡꯁꯥꯡ ꯁꯉꯛꯑꯣ ꯌꯥꯗ꯭ꯔꯕ
ꯑꯗꯣ ꯂꯩꯗꯤ ꯂꯩꯕꯖꯥꯠꯅꯤꯉꯣ ꯁꯤꯖꯦ
ꯑꯥꯎ
ꯑꯩꯁꯨ ꯑꯩꯈꯣꯏꯅꯦ ꯑꯩꯈꯣꯏ ꯕꯥꯒꯤ ꯃꯆꯥ ꯃꯔꯛ ꯃꯆꯟꯅꯨꯄꯤ ꯑꯇꯣꯝꯕꯤꯁꯦ ꯅ ꯑ ꯀꯂꯗꯣ ꯁꯝꯁꯦ ꯀꯛꯑꯦꯕ ꯑꯩꯗꯣ ꯑꯍ ꯅꯣꯏ ꯍꯥꯏꯗꯅ ꯆꯦꯗ ꯑꯗ ꯅꯣꯏꯕꯁꯤꯗ ꯑꯗꯨꯝ ꯑꯉꯥꯡ ꯁꯝꯁꯨ ꯑꯩꯁꯨ ꯌꯥꯝ ꯐꯕ ꯑꯣꯏꯔꯛꯇꯕꯒꯤ ꯑꯃ ꯅꯣꯏꯔꯒ ꯁꯝꯗꯣ ꯐꯠꯇ꯭ꯔꯗꯤ ꯕꯦꯕꯨꯂꯥ ꯌꯥꯝ ꯆꯨꯕꯗꯣ ꯑꯗꯨꯒꯤ ꯃꯣꯏꯅ ꯁꯝꯁꯦ ꯑꯗꯨꯝ ꯇꯦꯟꯅ ꯇꯦꯟ ꯑꯗꯨꯝ ꯂꯩꯍꯜꯂꯦꯕ ꯁꯨꯡꯁꯥꯡ ꯁꯥꯥꯡꯒꯦ ꯐꯪꯖꯔꯄ
ꯍꯜꯂꯣ
ꯍꯂꯣ
ꯇꯕ꯭ꯔꯥ
ꯆꯦ ꯇꯥꯕ꯭ꯔꯣ
ꯇꯥꯔꯦ ꯇꯥꯔꯦ ꯅꯪ ꯅꯦꯠꯋꯛ ꯅꯨꯡꯉꯥꯏ ꯇꯕ ꯃꯥꯜꯂꯦ
ꯑꯩ ꯈꯪꯗꯦ ꯑꯩ ꯐꯥꯏꯚ ꯖꯤꯒꯤ ꯀꯥꯇꯤꯀꯥꯏ ꯅꯣꯏꯕꯣ
ꯑꯗꯨꯒꯤꯔ ꯈꯪꯗꯦ ꯄꯨꯠꯂꯥꯎꯇꯠꯄꯥꯋꯅꯤꯗ
ꯑꯩ ꯇꯥꯏꯆꯦ ꯆꯦꯆꯦꯅ ꯍꯜꯂꯣ ꯍꯥꯏꯔꯛꯄꯗꯣ ꯎꯝ ꯑꯩꯗꯤ ꯇꯥꯏ
ꯑꯩꯉꯣꯟꯗꯗꯤ ꯑꯃꯨꯛ ꯇꯨꯃꯤꯟꯅ ꯂꯩꯕꯋꯅꯤꯗ
ꯎꯝ ꯑꯩ ꯈꯪꯗꯦ ꯁꯨꯃꯥꯏꯅ ꯉꯔꯥꯡ ꯕꯤꯁ꯭ꯋꯥꯒ ꯁꯥꯅꯔꯤꯀꯥꯟꯗꯁꯨ ꯃꯤꯅꯤꯠ ꯑꯍꯨꯝ ꯃꯔꯤ ꯑꯗꯨꯋꯥꯏꯗ ꯄꯠꯅ ꯑꯃ ꯇꯠꯄ ꯑꯃ ꯌꯥꯎꯈꯤꯌꯦ ꯑꯩꯁꯤꯅ ꯁꯣꯝꯗ ꯋꯥꯖꯦ ꯑꯗꯨꯝ ꯆꯥꯕꯦ ꯆꯥꯕꯦꯡ ꯆꯥꯕꯦꯡ ꯉꯥꯡ ꯂꯩꯕ ꯑꯗꯨꯒ ꯃꯥꯁꯨ ꯉꯥꯡꯕ ꯍꯏꯇꯥꯔꯦ ꯕꯤꯁꯣꯌꯥꯁꯨ ꯑꯗꯨꯒ ꯀꯣꯜ ꯀꯛꯑꯂꯩꯔꯝ ꯃꯕꯥ
ꯑꯥ
ꯃꯤꯅꯠ ꯆꯁꯨ ꯈꯥꯉ ꯍꯧꯗꯔꯦ ꯆꯦ ꯕꯣꯠꯅꯤ ꯂꯧꯕꯁꯦ ꯅꯨꯡꯉꯥꯏꯕ꯭ꯔꯥ ꯎꯝ ꯕꯣꯠꯅꯤ ꯂꯧꯕꯥ ꯅꯨꯡꯉꯥꯏꯕ꯭ꯔꯣ
ꯑꯁ ꯈꯪꯗꯦ ꯑꯃꯨꯛꯁꯨ ꯌꯥꯝ ꯅꯨꯡꯉꯥꯏ ꯑꯃꯨꯛꯁꯨ ꯌꯥꯝ ꯋꯥꯏ
ꯄ꯭ꯔꯦꯛꯇꯤꯀꯦꯜꯒꯤ ꯃꯇꯥꯡꯁꯤꯅꯤꯁ
ꯄ꯭ꯔꯦꯁꯔ ꯌꯥꯝ ꯄꯤꯌꯦꯕ ꯑꯣꯖꯥꯈꯩꯗꯨ ꯄꯔꯤꯈꯥ ꯅꯛꯁꯜꯂ ꯅꯛꯁꯜꯂꯀꯥꯟꯗ ꯍꯥꯏꯗꯤ ꯂꯥꯏꯔꯤꯛꯄꯨ ꯄꯥꯒ ꯗ꯭ꯔꯥ ꯄ꯭ꯔꯤꯇꯤꯀꯦꯕꯨ ꯇꯧꯒꯗ꯭ꯔꯥꯅꯀꯣ ꯑꯩꯈꯣꯏ ꯍꯟꯗꯛ ꯄꯥꯝꯕꯤ ꯀꯨꯟꯃꯨꯛ ꯁꯦꯝꯃꯤ
ꯑꯣ ꯀꯩꯗ ꯑꯃ ꯀꯩ ꯍꯥꯔꯕꯤꯗꯤꯌꯝ ꯍꯥꯏꯕ꯭ꯔꯥ
ꯑꯥ ꯑꯗꯨꯒꯤ ꯁꯦꯝꯕ ꯍꯣꯠꯅꯕꯗꯅꯦ ꯅꯦ ꯑꯁ ꯂꯥꯏꯔꯤꯛꯀ ꯄꯥꯗꯦ ꯑꯗꯨꯅ ꯑꯗꯣ ꯍꯌꯦꯡ ꯄ꯭ꯔꯤꯈꯥꯅꯦ ꯍꯥꯏꯕꯗꯨꯗꯤ ꯑꯍꯤꯡꯗꯣ ꯇꯨꯝꯗꯕꯅꯤꯅ ꯐꯖꯔꯦ ꯅꯣꯡꯉꯥꯜꯂꯛꯄꯗꯗꯤ ꯄꯨꯡ ꯃꯥꯄꯟꯗꯩꯅ ꯄꯨꯡ ꯃꯔꯤ ꯐꯥꯎ ꯊꯌꯦꯕ
ꯑ ꯍꯨ ꯄꯨꯡ ꯃꯔꯤꯕꯐꯥꯎ
ꯑꯥ
ꯀꯩ ꯍꯥꯏꯔꯤꯕꯔꯤꯕ ꯄꯨꯡ ꯃꯥꯄꯟ ꯄ꯭ꯔꯦꯛꯇꯤꯀꯦꯜꯒꯤꯔꯕ
ꯍꯣꯏ ꯄ꯭ꯔꯦꯇꯤꯀꯦꯜꯒꯤ ꯀꯩꯅꯣ ꯀꯣꯔ ꯑꯅꯤꯃꯛ ꯀꯣꯔ ꯑꯅꯤꯅꯤꯅ ꯑꯩꯈꯣꯏ ꯀꯣꯔ ꯑꯅꯤ ꯑꯅꯤ ꯂꯩꯗꯅ ꯑꯗꯨ ꯀꯣꯔ ꯑꯅꯤꯃꯛ ꯊꯥꯕꯅꯦꯕ ꯃꯥꯥꯛ ꯆꯥꯝꯃꯒꯤ ꯊꯥꯔꯤꯅꯦꯕ ꯄ꯭ꯔꯦꯛꯇꯤꯀꯦꯜꯖꯦ ꯑꯗꯨꯅ ꯑꯗꯨ ꯊꯥꯔꯛꯅꯕ ꯍꯣꯠꯅꯕꯗꯤ ꯑꯁ ꯈꯨ꯭ꯋꯥꯝꯅꯤꯍꯦ
ꯑꯩꯗꯤ ꯉꯝꯖꯔꯣꯏ ꯑꯩꯗꯤ ꯄ꯭ꯔꯦꯇꯤ ꯑꯗꯨꯅꯩꯅ ꯑꯩꯅ ꯍꯥꯏꯗꯤ ꯃꯦꯠꯁꯀ ꯁꯨꯝ ꯂꯧꯕ ꯈꯣꯠꯄ ꯇꯧꯕꯁꯦ ꯃꯤꯅꯒ ꯍꯥꯏꯗꯤ ꯁꯨꯝ ꯌꯦꯡꯉꯛꯄꯗꯀꯣ ꯑꯁ ꯅꯪꯗꯤ ꯍꯩꯅ ꯅꯪꯗꯤ ꯀꯣꯂꯤꯅꯤꯅ ꯑꯗꯨꯝ ꯍꯥꯏꯗꯤ ꯑꯃ ꯃꯦꯠꯁꯇ ꯍꯥꯏꯗꯤ ꯍꯣꯠꯄ ꯉꯥꯛꯇꯕ ꯑꯣꯏꯕ ꯑꯣꯏꯕꯒꯤ ꯃꯤ ꯁꯨꯝ ꯍꯥꯏꯔꯛꯄꯗꯣ ꯑꯗꯣ ꯁꯣꯝꯗꯗꯤ ꯄ꯭ꯔ ꯇꯤ ꯀꯌꯥ ꯌꯥꯎ ꯕꯥ ꯍꯥꯏꯗꯤ ꯁꯕꯖꯦꯛ ꯌꯥꯎꯗꯕ ꯊꯤꯔꯛꯄꯗ ꯑꯗꯨꯗ ꯇꯥꯏ ꯏꯉꯩꯗꯤ ꯈꯪꯗ꯭ꯔꯤꯕ ꯑꯩ ꯌꯥꯝ ꯑꯩꯗꯤ ꯌꯥꯝ ꯇꯜꯂꯦꯕ ꯍꯥꯏꯦꯗꯤ ꯄ꯭ꯔꯦꯛꯠꯤꯀꯦꯜ ꯌꯥꯎꯕꯤ
ꯃꯅꯦ ꯀꯥꯏꯅꯣ ꯀꯣꯛꯆꯥꯎꯕꯤ ꯀꯥꯏ ꯑꯗꯨ ꯁꯛꯄꯨꯗꯤ ꯑꯪꯀꯥ ꯑꯃ ꯌꯥꯝ ꯑꯔꯨꯕ ꯑꯪꯀ ꯑꯃ ꯆꯥꯎꯧꯔꯒ ꯑꯗꯨꯝ ꯃꯊꯥ ꯁꯥꯒꯤ ꯑꯃ ꯂꯩꯅ ꯐꯩꯌꯦꯕ ꯑꯪꯀꯖꯤꯖꯨ ꯑꯁ ꯑꯪꯀꯖꯤꯁꯨ ꯊꯥꯏꯅꯗꯤ ꯑꯩꯈꯣꯏꯅ ꯀ꯭ꯂꯥꯁ ꯑꯩꯁꯨ ꯀ꯭ꯂꯥꯁ ꯇꯨꯌꯦꯜꯐ ꯐꯥꯎꯗꯤ ꯃꯦꯠꯁ ꯂꯧꯔꯛꯑꯦꯕ
ꯎꯝ
ꯑꯗꯩ ꯃꯦꯁꯤꯁꯨ ꯍꯣꯠꯈ꯭ꯔꯕꯨꯗꯤ ꯑꯗꯨꯝ ꯅꯨꯡꯕꯨꯗꯤꯗꯤ ꯅꯨꯡꯉꯥꯏꯕꯅꯦ
ꯍꯣꯏ ꯑꯁ ꯈꯪꯗ꯭ꯔꯗꯤ ꯆꯦꯅꯦꯜ ꯑꯗꯨ ꯃꯥꯡꯉꯦ
ꯃꯥꯅꯦ ꯂꯥꯏ ꯍꯥꯏꯕꯗꯤ ꯁꯨꯡꯌꯥ ꯌꯥꯔꯣꯏ ꯃꯤꯁꯤꯁꯨ
ꯑꯁ ꯑ ꯑꯩꯗꯤ ꯑꯩ ꯍꯧꯖꯤꯛ ꯍꯥꯏꯅꯦ ꯑꯩꯗꯤ ꯃꯅꯤꯄꯨꯔꯤꯗꯩ ꯍꯧꯔꯒ ꯑꯩꯗꯤ ꯂꯥꯏ ꯁꯨꯡꯍꯥꯏ ꯍꯥꯏꯔꯣꯏ
ꯑꯁꯦꯡꯕꯅꯦ ꯑꯁꯦꯡꯕꯅꯦ ꯃꯅꯤꯄꯨꯔꯒꯗꯤ ꯂꯥꯏꯑꯦ ꯁꯕꯖꯦꯛ ꯑꯃꯝꯇꯔꯥꯏꯕ ꯅꯠꯇꯦꯗꯣ ꯎꯝ ꯀꯥꯏ ꯃꯅꯤ ꯍꯜꯂꯣ
ꯑꯣ ꯇꯥꯕ꯭ꯔꯣ ꯆꯦ
ꯇꯥꯏꯌꯦ
ꯑꯣ ꯑꯩ ꯆꯦꯠ ꯇꯨꯃꯤꯟ ꯂꯩꯒꯤꯕꯗꯨꯗ
ꯑꯩ ꯁꯣꯝꯗꯁꯨ ꯀꯟꯅ ꯉꯥꯏꯉꯤꯅꯦ ꯑꯩꯁꯨꯣ
ꯑꯍ ꯍꯣ ꯍꯣ ꯍꯣ ꯍꯣ ꯑꯃꯨꯃꯨꯛ ꯇꯠꯀꯦ ꯇꯠꯀꯦ ꯇꯧꯕ ꯃ ꯌꯥꯎꯋꯦ ꯈꯣꯏ ꯃꯤꯁꯇꯣ ꯃꯣꯏ ꯃꯣꯏ ꯋꯥꯔꯗꯦꯟ ꯑꯩꯈꯣꯏꯒꯤ ꯑꯅꯤꯃꯛ ꯑꯍꯝ ꯃꯅꯤꯄꯨꯔꯤ ꯑꯣꯖꯥꯅꯤꯅ ꯑꯗꯨꯏ ꯏꯁ ꯃꯣꯏ ꯀꯥꯁꯤꯗꯤ ꯄꯨꯔꯥ ꯂꯥꯏꯔꯤꯛꯀꯤ ꯂꯥꯏꯔꯤꯛ ꯉꯥꯛꯇꯅꯦ ꯃꯣꯏꯗꯤ
ꯑꯧ ꯆꯦ ꯕꯤꯗ꯭ꯌꯥꯞꯇꯤꯒꯤ ꯀꯥꯔꯗꯣ
ꯑꯥ ꯑꯗꯨꯗꯒꯤ ꯑꯃꯨꯛ ꯃꯦꯝ ꯑꯃ ꯁꯪꯒꯤꯇꯥꯗꯣ ꯑꯗꯨꯗꯅ ꯑꯃꯨ ꯍꯦꯂꯦ ꯂꯥꯏꯠ ꯂꯩꯕꯁꯦ
ꯑꯁ ꯑꯣꯖꯥ ꯑꯣꯏꯕꯁꯤꯁꯨ ꯂꯥꯏꯔꯤꯛꯁꯤꯁꯨ ꯄꯥꯔꯝꯗꯣꯏꯅꯦ ꯃꯣꯏꯖꯨ
ꯍꯣꯏ ꯃꯤꯁꯅ ꯁꯥꯏꯅ ꯍꯥꯏꯕꯅꯦ ꯑꯥ ꯍꯌꯦꯡ ꯀ꯭ꯂꯥꯁ ꯂꯩ ꯂꯥꯏꯔꯤꯛ ꯈꯛꯇ ꯄꯥ ꯔ ꯒꯦ ꯍꯥꯏꯗꯤ ꯑꯉꯥꯡ ꯑꯉꯥꯡ ꯃꯆꯥ ꯃꯁꯨ ꯇꯥꯜꯂꯛꯄꯨ ꯅꯠꯇꯃꯤꯅꯀꯣ
ꯃꯥꯅꯦ ꯃꯣꯏꯁꯨ ꯂꯥꯏꯔꯤꯛ ꯄꯥꯔꯤꯅꯦ
ꯍꯂꯣ ꯆꯦ
ꯍꯥꯎ
ꯑꯪ ꯆꯦ ꯎ ꯇꯧꯔꯒꯦꯔꯥ ꯇꯦꯟ ꯍꯦꯜꯂ ꯃꯥꯜꯂꯦ
ꯍꯣ ꯅꯪ ꯊꯝ
ꯑꯥ